ꯇꯥꯢꯌꯦ
ꯑꯁ ꯇꯨꯝꯗꯦꯗ ꯐꯦꯟ ꯍꯣꯝꯔꯒ ꯁꯥ ꯁꯥꯃꯟꯕꯩ
ꯑꯣ ꯑꯣ ꯐꯩꯅꯦ
ꯅꯥꯗꯤ ꯀꯩꯗꯧꯔꯤꯒꯦ
ꯎꯝ ꯇꯨꯝꯃꯝꯕꯅꯤꯗ ꯁꯥꯕꯅꯤꯅ
ꯇꯨꯝꯁꯤꯠꯇꯤ ꯐꯥꯕ꯭ꯔꯣ
ꯎꯝ
ꯕꯣꯜ ꯌꯦꯡꯗ꯭ꯔꯣ
ꯌꯦꯡꯗꯦ ꯌꯦꯗꯕꯩ ꯇꯨꯝꯁꯤꯠꯇꯤ ꯐꯥꯢ
ꯆꯥꯛꯇꯤ ꯆꯥ ꯍꯧꯔꯕꯣ
ꯅꯪ ꯌꯦꯡꯕ꯭ꯔꯣ
ꯑꯦ
ꯇꯨꯝꯁꯤꯠ ꯐꯥꯗ꯭ꯔꯦ ꯍꯟꯗꯛ ꯀꯥꯟꯗꯤ
ꯎꯝ
ꯅꯨꯡꯇꯤꯒꯤ ꯑꯗꯨꯃꯥꯏꯅ ꯌꯦꯡꯉꯅꯅ ꯕꯣꯜ ꯇꯥꯏꯃꯤꯡꯁꯤ ꯐꯔꯛ ꯇꯥꯏꯅꯦ ꯌꯥꯝꯅ
ꯎꯝ
ꯐꯥꯔꯁ ꯃꯦꯁ ꯕꯥꯔꯣ ꯃꯈꯥꯏꯗ ꯑꯃꯨꯛ ꯁꯦꯀꯦꯟ ꯃꯦꯁꯅ ꯊ꯭ꯔꯤ ꯊ꯭ꯔꯤ ꯊꯥꯔꯇꯤꯗ ꯃꯨꯛ
ꯑꯗꯨꯅꯦ ꯄꯤꯠ ꯂꯩꯇꯗꯅ
ꯀꯅꯥꯕꯨ ꯁꯞꯄꯣꯔꯠ ꯇꯧꯒꯦ
ꯏꯗꯤ ꯄ ꯌꯦꯒꯦ
ꯑꯣꯏ ꯌꯦꯗ
ꯎꯝ
ꯏꯟꯇꯔꯦꯁ ꯂꯩꯇ꯭ꯔꯣ ꯏꯁꯄꯣꯔꯠꯁꯇ
ꯎꯝ
ꯈꯔꯤꯗ ꯂꯦꯕꯗꯤ
ꯑ
ꯍꯥꯥ
ꯌꯥ ꯌꯥꯔꯀꯣ
ꯏꯟꯇ꯭ꯔꯦꯟꯁ ꯀꯔꯤꯗ ꯂꯩꯒꯦ
ꯀꯔꯤ ꯇꯧꯔꯤꯕꯅꯣ ꯑꯩ ꯈꯣꯟ ꯇꯥꯗꯕꯒꯤꯔꯣ
ꯇꯥꯢꯌꯦ
ꯅꯪꯒꯤ ꯕꯦꯛꯒ꯭ꯔꯥꯎꯟꯗ ꯃꯈꯣꯟꯗꯣ ꯌꯥꯝ ꯇꯥꯏꯅꯦ ꯇꯥꯗ꯭ꯔꯕꯣ ꯊꯕꯛ ꯇꯧꯕꯒꯤꯔꯣ ꯍꯜꯂꯣ ꯅꯉ ꯌꯥꯗꯕꯒꯔꯥ
ꯇꯔꯕꯣ
ꯍꯣꯏ ꯇꯥꯏ ꯈꯨꯝꯁꯨ ꯈꯝꯗꯦ ꯅꯉꯣꯄꯤꯒ꯭ꯔꯣ
ꯀ ꯀꯔꯤꯌꯥꯗꯗ
ꯅꯪꯄꯦꯛꯒ꯭ꯔꯥꯎ ꯗꯃ ꯇꯅꯤ
ꯎꯝ
ꯀꯔꯤ ꯇꯧꯕꯒꯤꯅꯣ ꯊꯕꯛ ꯇꯧꯕꯒꯤꯔꯣ
ꯇꯧꯗꯗ ꯑꯁꯦ ꯆꯨꯝꯃꯣꯏ ꯃꯅꯤ
ꯁꯣꯝꯗ ꯀꯔꯤ ꯇꯧꯔꯤꯒꯦ ꯀꯔꯤ ꯍꯣꯠꯅꯔꯤꯒꯦꯕ ꯐ꯭ꯔꯔꯤ ꯏꯗ ꯂꯩꯦ
ꯎꯝ ꯃꯗꯤ ꯑꯗꯨꯝꯉ
ꯐꯔꯤ ꯀꯥꯔ
ꯀꯁꯗ